ꯇꯥꯔꯦ ꯇꯥꯔꯦ ꯆꯥꯛ ꯆꯔꯕꯣ꯫
ꯆꯥꯛ ꯆꯥꯔꯦ ꯆꯥꯛ ꯆꯥꯇꯣꯛꯑꯦ ꯆꯥꯛ ꯆꯥꯔꯤꯉꯩ ꯃꯔꯛꯇꯨꯗꯅꯦ꯫ ꯃꯩꯁꯦ ꯐꯨꯠ ꯂꯥꯎ ꯃꯨꯛꯊꯣꯛꯄꯤꯈ꯭ꯔꯦ ꯍꯥꯏꯕ ꯆꯥꯛ ꯆꯥꯕ ꯇꯪꯈꯥꯏ ꯆꯟꯖꯜꯂꯛꯑꯀꯥꯟꯗ꯫
ꯑꯩꯈꯣꯏꯁꯨ ꯄꯨꯡꯈꯥꯏ ꯎꯝ ꯑꯩꯈꯣꯏꯁꯨ꯫ ꯄꯨꯡꯈꯥꯏ ꯃꯨꯀꯤ ꯃꯃꯥꯡꯗ ꯃꯨꯜꯂꯝꯃꯤ ꯍꯧꯖꯤꯛꯇ ꯇꯂꯥꯛꯄꯗ ꯉꯥꯏꯔꯤ ꯍꯥꯏꯔꯣ ꯍꯥꯏꯔꯣ ꯀꯩ ꯃꯊꯦꯜ ꯁꯥꯔꯒꯦ꯫
ꯁꯧꯒꯔꯤ ꯊꯣꯡꯉꯦ ꯄꯥꯛꯅꯝ ꯑꯃ ꯅꯝꯃꯦ꯫ ꯍꯋꯥꯏꯖꯥꯔꯒ ꯎ ꯃꯣꯔꯣꯛꯀ ꯑꯃ ꯃꯦꯠꯂꯦ꯫ ꯊꯕꯤꯁꯨ ꯌꯥꯎꯔꯦ ꯑꯗꯒꯤ꯫ ꯃꯣꯔꯦ ꯉꯥ ꯍꯥꯏꯗꯨꯔꯥ ꯀꯔꯤ ꯉꯥ ꯍꯥꯏꯗꯨꯅꯣ ꯑꯗꯨꯁꯨ ꯑꯌꯥꯏꯕ ꯈꯔ ꯑꯃꯁꯨ ꯌꯥꯎꯔꯦ꯫ ꯃꯈꯜ ꯃꯊꯦꯜ ꯆꯥꯔꯦ꯫
ꯑꯍꯥꯎꯕ ꯃꯊꯦꯜ ꯉꯥꯛꯇꯅꯤꯅꯦ ꯑꯗꯨꯗꯤ ꯁꯧꯒ꯭ꯔꯤ꯫ ꯑꯗꯒꯤ ꯄꯥꯛꯅꯝꯒꯗꯤ ꯑꯗꯨꯝ ꯍꯋꯥꯏꯖꯔꯁꯨ ꯑꯗꯨꯝ ꯆꯥꯝꯅ ꯁꯥꯟꯅꯕꯅꯤ꯫
ꯑꯈꯣꯏ ꯗꯥꯗꯨ ꯃꯊꯦꯜ ꯇꯧꯕ ꯌꯥꯝ ꯄꯥꯝꯃꯦ ꯃꯥꯗꯤ ꯑꯗ ꯑꯩꯅꯅꯦ꯫ ꯉꯥꯡꯉꯤꯕ ꯅꯪ ꯂꯧꯗꯅ ꯅꯆꯥꯈꯩꯁꯤꯁꯨ꯫ ꯀꯩꯝꯇ ꯋꯥꯠꯇ ꯌꯥꯗ꯭ꯔꯦ ꯑꯗꯨꯝ ꯀꯩ ꯍꯥꯏꯅꯤ ꯄꯥꯛꯅꯝ ꯅꯝꯃꯗ ꯄꯥꯛꯅꯝꯗ ꯃꯣꯔꯣꯛ ꯁꯥꯕꯅꯤꯅꯁꯨ ꯃꯣꯔꯣꯛ ꯅꯦꯠꯇ꯭ꯔꯁꯨ ꯌꯥꯔ꯭ꯔꯦꯅ ꯈꯜꯂꯨꯕ ꯑꯩꯅꯗꯤ ꯑꯗꯨꯒꯅꯦ ꯃ ꯌꯥꯗꯦꯕ ꯑꯗꯨꯅ ꯑꯩꯅ ꯆꯥꯛ ꯆꯥꯏꯉꯩꯗꯨꯗ ꯅꯪ ꯂꯧꯗꯅ ꯅ ꯆꯈꯩꯁꯤꯁꯨ ꯆꯥꯕꯗ ꯀꯩꯒꯣ ꯑꯝꯇ ꯋꯥꯠꯄ ꯌꯥꯗ꯭ꯔꯦ ꯍꯥꯏꯔꯤꯕ ꯑꯗꯨꯒꯤ ꯅꯣꯛꯏꯕ ꯃꯌꯥꯝ ꯃꯩꯁꯦ ꯀꯔꯝ ꯀꯥꯟ ꯂꯥꯛꯇꯣꯏꯅꯣ ꯈꯪꯗꯦ ꯅꯨꯡꯉꯥꯏꯇꯦ ꯌꯥꯝꯅ
ꯅꯣꯡꯁꯨ ꯂꯩ ꯍꯥꯏ ꯉꯁꯤꯁꯦ ꯍꯧꯖꯤꯛꯁꯨ ꯅꯣꯡ ꯃꯔꯤꯛ ꯃꯔꯤꯃꯨꯛ ꯇꯥꯔꯤꯌꯦ ꯌꯥꯝ ꯀꯟꯅ ꯇꯥꯕ ꯅꯠꯇꯕ ꯑꯩꯈꯣꯏꯒꯤ ꯎꯝ ꯀꯩ ꯍꯥꯏꯅꯤ ꯋꯥ ꯋꯥꯔꯤ ꯇꯥꯕꯗ ꯇꯥꯔꯤꯌꯦ
ꯅꯨꯡ ꯑꯀꯟꯕ ꯂꯩ ꯍꯥꯏꯕ꯭ꯔꯥ
ꯂꯩ ꯍꯥꯏꯅꯦ ꯄꯨꯡ ꯇꯔꯥꯃꯊꯣꯏ ꯍꯥꯏꯕ꯭ꯔꯥ ꯀꯩꯅꯣ ꯋꯥꯅ ꯍ
ꯅ ꯈꯪꯗꯦꯗꯗꯤ ꯑꯩꯈꯣꯏꯒꯤ ꯖꯤꯡꯒ ꯈꯔꯒ ꯀꯥꯕꯛ ꯀꯥꯕꯛ ꯐꯥꯔꯤꯁꯦ ꯅꯨꯡꯁꯤꯠꯀꯂꯥꯑ ꯂꯣꯏ ꯄꯥꯏꯊꯣꯛꯈꯤꯗꯣꯏ ꯖꯥꯠꯂꯥ
ꯑꯗꯨꯅꯦ ꯅꯣꯡ ꯑꯣꯏꯅꯤ ꯅꯣꯡꯗꯪ ꯆꯨꯝꯅ ꯇꯥꯕꯤꯔꯗꯤ ꯐꯕ ꯅꯨꯡꯁꯤꯠ ꯌꯥꯎꯔ ꯇꯧꯕꯗꯣ ꯑꯗꯨꯗꯤ ꯌꯥꯝ ꯇꯜꯂꯦ ꯍꯥꯏꯕꯥ ꯑꯗꯒꯤ ꯌꯨꯝ ꯀꯩꯗꯣ ꯅꯥꯇꯩ ꯆꯥꯅ ꯂꯩꯔꯗꯤ ꯑꯃꯨꯛ ꯐꯕꯀꯣ ꯑꯗꯨ ꯅꯠꯇꯕꯕꯁꯤꯅ ꯍꯨꯟꯗꯣꯛꯄ ꯈꯣꯠꯇꯣꯛꯄ ꯃꯌꯥꯝꯅꯤꯅ ꯀꯣꯛ ꯉꯥꯎꯗꯣꯏꯅꯤ ꯑꯣꯏꯕ ꯃꯗꯨ ꯃꯔꯛꯁꯤꯗꯥ ꯂ‌ꯦꯟꯒꯥ ꯇꯥꯁꯥꯂꯑꯣꯅꯦ ꯇ‌ꯣꯛꯑ‌ꯦ ‌ꯇ‌ꯣꯛꯑ‌ꯦ ꯑꯗꯨ ꯑꯩꯈꯣꯏꯗꯤ ꯍꯧꯖꯤꯛ ꯅꯥꯇꯩ ꯆꯥꯅ ꯂꯩꯕ ꯃꯐꯝ ꯅꯠꯇꯦꯕ ꯑꯗꯨꯗꯨꯅ ꯈꯥꯖꯤꯟꯕꯣꯏ ꯈꯥꯖꯤꯟꯗꯕꯣꯏ ꯌꯨꯝ ꯁꯥꯕꯒꯤ ꯄꯨꯔꯥ ꯑꯩꯈꯣꯏꯒꯤ ꯀꯩ ꯍꯥꯏꯅꯤ ꯃꯃꯥꯡ ꯊꯝꯕ ꯅꯥꯀꯟꯁꯤꯗꯤ ꯄꯨꯔꯥ ꯍꯣꯔꯒꯅꯦꯕ ꯂꯩꯔꯤꯁꯦ ꯑꯗꯨꯗꯨꯅ ꯉꯁ ꯅꯨꯡꯁꯤꯠ ꯁꯤꯜꯂꯛꯑꯒꯁꯨ ꯑꯗꯨꯝ ꯎꯐ꯭ꯔꯟ ꯋꯥꯐ꯭ꯔꯟ ꯄꯥꯏꯁꯤꯜꯂꯛꯄ ꯅꯨꯡꯊꯤꯟꯗ ꯑꯣꯏꯔꯒꯁꯨ ꯑꯗꯩ ꯐꯤꯅꯕꯨꯗꯤ ꯈꯜꯂꯦꯕ ꯐꯤꯅ ꯈꯟꯗꯅꯗꯤ ꯅꯨꯡꯁꯤꯠ ꯑꯀꯟꯕꯗꯗꯤ ꯉꯥꯛꯊꯣꯛꯎ ꯀꯩꯁꯨ ꯉꯝꯄ ꯑꯗꯨꯗꯅꯀꯣ ꯑꯗꯒꯤ ꯎꯝ ꯂꯦꯟꯒ ꯌꯥꯎꯔꯦ ꯈꯜꯂ ꯑꯗꯨꯝ ꯇꯣꯛꯑꯦ ꯑꯩꯈꯣꯏꯗꯤ ꯄꯨꯣꯛꯇꯥꯎ ꯍꯥꯎ ꯇꯥꯎꯔꯦ ꯑꯗꯨꯝ
ꯑꯗꯥ
ꯃꯔꯣꯡꯒꯤꯗꯤ ꯅꯣꯡ ꯈꯤꯇꯪ ꯆꯥꯎꯅ ꯆꯨꯒꯦ ꯀꯟꯅ ꯆꯨꯒꯦꯔꯦ ꯇꯞꯅ ꯆꯨꯒꯦꯔꯦ ꯆꯨꯕ ꯌꯥꯗꯗꯥꯏꯅꯦ ꯍꯦꯛꯇ ꯊꯨꯝꯗꯥꯏꯗ
ꯆꯨꯝꯃꯦ ꯅꯣꯡꯒ ꯃꯤꯅꯤꯠ ꯇꯔꯥꯒ ꯈꯤꯇꯪ ꯀꯟꯅ ꯇꯥꯕ ꯑꯣꯏꯔꯕ ꯑꯗꯨꯝ ꯊꯝꯃꯦ ꯊꯣꯡꯒꯥꯟꯗꯨꯃ ꯀꯩꯒꯤꯅꯣ ꯍꯥꯏꯗ ꯀꯩꯒꯤꯅꯣ ꯍꯥꯏꯀꯥꯟꯗ ꯑꯩꯈꯣꯏꯒꯤꯗꯤ ꯁꯣꯔꯣꯛꯇꯨꯅ ꯋꯥꯡꯉꯦ ꯑꯩꯈꯣꯏꯒꯤ ꯊꯣꯡꯒꯥꯟꯗꯨꯅꯅꯦ ꯅꯦꯝꯁꯤꯟꯈ꯭ꯔꯦꯕ ꯍꯥꯏꯕꯗꯤ ꯊꯣꯡꯒꯥꯟꯁꯤꯅ ꯍꯥꯟꯅꯩ ꯑꯗꯨꯝ ꯂꯩꯔꯛꯄ ꯄꯣꯠ ꯄꯣꯠꯅꯤꯗꯅ ꯀꯣ ꯑꯗ ꯍꯥꯟꯅꯗꯤ ꯑꯩꯈꯣꯏ ꯊꯣꯡꯒꯥꯟꯗꯨꯅ ꯌꯥꯝ ꯊꯤꯅ ꯋꯥꯡꯉꯝꯃꯤꯅꯦꯕ ꯁꯣꯔꯣꯛꯇꯣ ꯑꯗꯨ ꯁꯣꯔꯣꯛ ꯂꯝꯕꯤꯗꯨꯗꯤ ꯁꯨꯝ ꯑꯩꯈꯣꯏꯒꯤ ꯄꯔꯦꯡꯒꯤ ꯑꯩꯈꯣꯏ ꯌꯨꯝ ꯌꯨꯝ ꯃꯌꯥꯝꯗꯒꯤ ꯆꯥꯛꯈꯨꯝ ꯆꯥꯛꯈꯨꯝ ꯈꯨꯗꯤꯡꯒꯤ ꯄꯩꯁꯥ ꯊꯥ ꯈꯔ ꯈꯔ ꯆꯦꯟꯈꯠꯅꯔꯒ ꯑꯗꯨꯃꯥꯏꯅ ꯇꯧꯔꯒ ꯑꯩꯈꯣꯏ ꯏꯁꯤꯡꯁꯦ ꯍꯦꯛ ꯍꯦꯛ ꯊꯨꯝꯕꯁꯦ ꯊꯨꯝꯗꯅꯕ ꯍꯥꯏꯅ ꯅꯨꯡ ꯒꯥꯔꯤꯒ ꯂꯧꯔꯒ ꯑꯗꯨꯃꯥꯏꯅ ꯇꯧꯔꯒ ꯊꯣꯟꯕꯗꯒꯤ ꯑꯃꯨꯛ ꯃ ꯃꯥꯥꯡ ꯋꯥꯡꯈꯠꯂꯕꯅꯦꯕ ꯑꯗꯣ ꯍꯧꯖꯤꯛ ꯍꯧꯖꯤꯛꯅ ꯑꯗꯨꯅ ꯋꯥꯡꯕ ꯍꯦꯟꯃꯟꯗꯅꯅꯦ ꯑꯩꯈꯣꯏꯒꯤ ꯏꯃꯨꯡꯗ ꯑꯣꯏꯅ ꯆꯪꯁꯤꯜꯂꯛꯄꯗꯣ ꯏꯃꯨꯡꯒꯤ ꯂꯩꯔꯛ ꯂꯩꯔꯛꯇ ꯑꯣꯏꯅ ꯆꯪꯁꯤꯜꯂꯛꯄꯗꯣ ꯑꯗꯨꯃꯥꯏꯅ ꯇꯧꯔꯦꯕ ꯂꯝꯕꯤꯗ ꯇꯣꯡꯉ ꯂꯩꯈ꯭ꯔꯦꯕ
ꯎꯝ ꯇꯜꯂꯤꯗ ꯏꯁꯤꯡ ꯆꯥꯎꯕ ꯍꯥꯏꯕ ꯋꯥꯅꯤ ꯃꯩꯒꯤ ꯆꯥꯎꯔꯦ ꯇꯨꯔꯦꯜ ꯀꯥꯏꯔꯦ ꯀꯥꯟꯗ ꯑꯩꯈꯣꯏꯅ ꯌꯦꯡ ꯆꯠꯂꯨꯕ ꯅꯠꯇ ꯗꯥꯏꯔꯦꯛ ꯗꯥꯏꯔꯦꯛ ꯏꯁꯥꯗ ꯊꯣꯛꯑꯗꯤ ꯅꯨꯡꯉꯥꯏꯔꯣꯏ ꯗꯣꯏꯅ ꯍꯥꯏꯕ
ꯑꯩꯗꯤ ꯏꯁꯤꯡ ꯆꯥꯎꯕ ꯌꯦꯡꯕꯗꯤ ꯃꯐꯨ ꯆꯠꯇ꯭ꯔꯤ ꯑꯩꯈꯣꯏꯒꯤ
ꯌꯥꯦꯗꯤ ꯌꯥꯝ ꯆꯂꯦ
ꯑꯩꯒꯤ ꯑꯩꯒꯤ ꯄꯨꯟꯁꯤꯗ ꯑꯩꯅ ꯊꯦꯡꯅꯔꯛꯄꯗ ꯏꯁꯤꯡ ꯆꯥꯎꯕ ꯑꯃꯛꯇꯪ ꯊꯦꯡꯅꯗ ꯉꯥꯏꯔꯤ ꯑꯩꯈꯣꯏꯒꯤ ꯏꯃꯨꯡ ꯃꯅꯨꯡ ꯊꯝꯃꯒ ꯆꯥꯎꯕꯗꯣ ꯑꯗꯨꯗ ꯑꯩꯒꯤ ꯄꯨꯟꯁꯤꯗ ꯑꯃꯨꯛꯇ ꯍꯦꯟꯅ ꯊꯦꯡꯅꯗ꯭ꯔꯤ ꯑꯗ ꯑꯃꯨꯛ ꯍꯟꯅ ꯊꯦꯡꯅꯅꯤꯡꯗ꯭ꯔꯦ ꯑꯍꯥꯟꯕ ꯊꯦꯡꯅꯕꯗ ꯄꯨꯈꯤ ꯈꯤꯈꯔꯦ ꯃꯗꯨꯒꯤ ꯆꯥꯎꯕꯒꯤ ꯃꯔꯛꯇꯨꯗ ꯀꯩꯅꯣ ꯏꯃꯨꯡ ꯃꯅꯨꯡꯗꯒꯤ ꯍꯣꯟꯗꯣꯛꯅꯕ ꯍꯣꯠꯅꯕ ꯑꯗꯒꯤ ꯏꯁꯤꯡ ꯆꯥꯎꯕ ꯐꯔꯛ ꯆꯠ ꯀꯥꯟꯗ ꯃꯗꯨꯒꯤꯕꯨ ꯁꯦꯡꯅꯕ ꯍꯣꯠꯅꯕ ꯑꯗꯒꯤ ꯄꯣꯠ ꯆꯩ ꯄꯨꯝꯅꯃꯛꯁꯨ ꯂꯣꯏꯅ ꯑꯃꯥꯡ ꯇꯥꯊꯣꯛꯍꯟꯕ ꯍꯥꯏꯕꯗꯤ ꯑꯃꯥꯡꯕꯒꯤ ꯑꯃꯥꯡꯕ ꯇ ꯑꯣꯏꯍꯜꯂꯦ ꯍꯥꯏꯕ ꯏꯁꯤꯡ ꯆꯥꯎꯕꯁꯤꯅ ꯇꯧꯔꯤꯁꯦ
ꯃꯥꯅ
ꯀꯩꯅꯣ ꯌꯥꯝ ꯇꯜꯍꯦꯂꯕ ꯃꯅꯨꯡꯗ ꯏꯁꯤꯡ ꯆꯥꯎꯈꯤꯕꯗꯣ ꯑꯁꯇꯔ ꯍꯩꯍꯧꯕꯗꯤ ꯐꯩ ꯍꯩꯍꯧꯗꯕ ꯁꯥ ꯇꯧꯗꯕ ꯑꯁꯇꯔ ꯍꯩꯍꯧꯗꯕ ꯀꯥꯡꯕꯨꯗꯤ ꯂꯩꯅꯥ ꯕ ꯕ ꯑꯁꯇꯔꯗꯨꯕꯨ ꯃꯊ ꯂꯩꯅꯥꯡꯕꯨꯗꯤ ꯆꯦꯟꯗꯣꯏꯅꯦꯗꯣꯏꯔꯒꯁꯨ ꯀꯩꯝ ꯇꯧꯍꯧꯗꯕ ꯀꯥꯡꯕꯨꯗꯤ ꯑꯁ ꯕꯤꯠ ꯕꯤꯠ ꯕꯤꯠ ꯂꯥꯎꯔꯒꯅꯦ ꯎꯝ ꯇꯧꯗꯣꯏꯅꯤ ꯎꯔꯨꯝꯒꯨꯝ ꯃꯅꯨꯡꯗ ꯂꯪꯁꯤꯜꯂꯝꯕꯅꯤꯅ ꯃꯅꯝ ꯅꯝꯊꯤꯕꯝꯨ ꯅꯝꯕꯅꯦꯪꯗꯦ ꯂꯩꯍꯤꯡꯉꯣꯏ ꯀꯩꯏ
ꯇꯧꯔꯤꯅꯤꯅꯦ ꯑꯩꯈꯣꯏꯒꯤ ꯂꯝꯌꯥꯏꯁꯦ ꯈ꯭ꯋꯥꯏꯗꯒꯤ ꯍꯦꯟꯅ ꯋꯥꯡꯕ ꯃꯐꯝꯅꯦꯕ ꯑꯩꯈꯣꯏ ꯌꯨꯝꯒꯤꯗꯤ ꯊꯥꯏꯅꯒꯤ ꯌꯨꯝ ꯑꯣꯏꯇꯥꯔꯁꯨ ꯌꯨꯝꯐꯝꯁꯦ ꯋꯥꯡꯉꯤꯕ
ꯎꯝ
ꯑꯗꯨꯒ ꯑꯩꯈꯣꯏꯒꯤ ꯃꯃꯥꯡ ꯊꯪꯕ ꯁꯥꯏꯠꯇ ꯍꯧꯖꯤꯛ ꯍꯧꯖꯤꯛ ꯑꯩꯈꯣꯏ ꯂꯩꯅꯔꯤꯕ ꯖꯒꯥꯗꯣ ꯃꯇꯦꯛ ꯑꯃꯕꯨꯗꯤ ꯁꯤꯗꯣꯛꯈ꯭ꯔꯦꯗꯅ ꯀ ꯌꯨꯝ ꯁꯥꯕꯒꯤ ꯑꯗꯣ ꯁꯤꯗꯣꯛꯇ꯭ꯔꯤꯉꯩ ꯒꯤ ꯃꯔꯛꯇꯨꯗ ꯑꯩꯈꯣꯏ ꯏꯁꯤꯡ ꯆꯥꯎꯕꯗ ꯅꯪꯍꯧꯋꯦꯕꯀꯣ ꯑꯗꯨꯗꯨꯅ ꯑꯁ ꯏꯁꯤꯡꯁꯦ ꯈꯨ ꯃꯊꯛ ꯈꯨꯨ ꯃꯊꯛ ꯍꯦꯟꯅꯅꯤ ꯈꯨꯕꯣꯝ ꯃꯌꯥ ꯑꯣꯏꯗꯣꯏꯅꯤꯀꯣ ꯃꯗꯨꯗ ꯏꯁꯤꯡꯁꯦ ꯀꯩꯅꯣ ꯇꯧꯔꯤ ꯆꯥꯎꯔꯤꯁꯦ ꯑꯗꯨꯅ ꯄꯣꯠ ꯆꯩꯩ ꯄꯨꯝꯅꯃꯛꯁꯦ ꯊꯥꯡꯗꯣꯛꯄ ꯈꯔ ꯑꯩꯈꯣꯏꯒꯤ ꯆꯣꯠꯄ ꯌꯥꯗꯕ ꯐ꯭ꯔꯤꯖꯀꯨꯝꯕ ꯀꯩꯒꯨꯝꯕ ꯑꯗꯒꯤ ꯋꯥꯁꯤꯡ ꯃꯦꯆꯤꯟꯒꯨꯝꯕ ꯑꯗꯨꯒꯨꯝꯕꯗꯨꯗꯤ ꯍꯥꯟꯅ ꯌꯥꯝ ꯀꯟꯅ ꯂꯨꯝꯕ ꯄꯣꯠꯁꯨ ꯅꯠꯇꯕꯅꯤ ꯃꯣꯏꯗ ꯗ ꯊꯥꯡꯕꯍꯧꯔꯦꯕ ꯑꯗꯨ ꯅꯠꯇꯕ ꯎꯄꯨ ꯐꯤꯔꯣꯜꯒ ꯌꯥꯎꯕ ꯈꯣꯠꯄ ꯃꯌꯥꯝꯗꯣ ꯃꯈꯥ ꯊꯪꯕꯒꯤ ꯎꯄꯨꯒꯤ ꯈ꯭ꯋꯥꯏ ꯃꯈꯥ ꯊꯪꯕꯒꯤ ꯁꯔꯨꯛꯀꯤ ꯐꯤ ꯃꯌꯥꯝꯗ ꯂꯣꯏ ꯂ ꯂꯧꯊꯣꯛꯑꯦ ꯑꯗꯨꯗꯨꯒ ꯎ ꯎꯄꯨꯗꯣ ꯑꯗꯨꯝ ꯆꯣꯠꯍꯜꯂꯕꯅꯤ ꯃꯤ ꯊꯥꯕ ꯉꯝꯗ꯭ꯔꯕꯅꯤꯅ ꯐꯤꯔꯣꯝ ꯃꯌꯥꯝꯗꯨ ꯂꯧꯊꯣꯛꯅꯕ ꯍꯣꯠꯅꯤꯡꯉꯥꯏꯗ ꯏꯁꯤꯡ ꯆꯥꯎꯔꯛꯄꯅ ꯍꯥꯜꯂꯕꯅꯤꯅꯅ ꯃꯈꯥ ꯃꯈꯥ ꯊꯝꯕꯗꯨ ꯁꯔꯨꯛꯇꯨ ꯂꯣꯏ ꯂꯧꯊꯣꯛꯑꯦ ꯑꯗꯨꯒ ꯎꯄꯨꯗ ꯑꯗꯨꯝ ꯆꯣꯠꯍꯜꯂꯕꯅꯤ ꯀꯅꯥꯒꯤ ꯗ꯭ꯔꯦꯁꯤꯡ ꯇꯦꯕꯜꯗꯒꯤ ꯎꯄꯨꯗꯒꯤ ꯀꯩꯗꯒꯤ ꯂꯣꯏꯅ ꯁꯝꯅꯤꯀꯥ ꯃꯌꯥꯝꯗ ꯐꯀꯠꯂ ꯐꯀꯠꯂ ꯀꯣꯝꯈꯠꯂ ꯀꯣꯝꯈꯠꯂꯒꯅꯦ ꯑꯩ ꯃꯥꯡꯉꯤꯅꯤ ꯃꯤ ꯑꯗꯨꯅ ꯏꯁꯤꯡ ꯆꯥꯎꯕꯒꯤ ꯀꯩꯅꯣꯁꯤꯁꯨ ꯄꯥꯝ ꯄꯥꯝꯗ꯭ꯔꯦ
ꯏꯁꯤꯡ ꯌꯥꯝ ꯆꯥꯎꯒꯟꯕ ꯂꯝ ꯑꯣꯏꯇꯥꯔꯗꯤ ꯌꯥꯝ ꯁꯅ ꯎꯄꯨ ꯀꯥꯡꯊꯣꯟꯅꯁꯦ ꯄ꯭ꯂꯥꯁꯇꯤꯛꯀꯤ ꯆꯥꯒꯤ ꯉꯥꯛꯇ ꯇꯧꯔꯣ ꯍꯥꯏꯔꯕꯅꯦ ꯅꯠꯇ꯭ꯔꯥ
ꯎꯝ ꯅꯠꯇ꯭ꯔꯒ ꯌꯣꯠꯀꯤ ꯉꯥꯛꯇꯒꯤ ꯑꯃ ꯇꯧꯔꯕ ꯑꯗꯨꯅ ꯑꯩꯅ ꯐꯕꯖꯥꯠꯅꯤ ꯌꯣꯠꯇꯨꯗ ꯍꯌꯦꯡ ꯀꯣꯂꯤꯡ ꯆꯥꯔꯒꯁꯨ ꯍꯣꯏ ꯀꯣꯂꯤꯡ ꯀꯥꯔꯁꯨ ꯃꯥꯗꯤ ꯃꯨꯔꯪꯒ ꯀꯥꯃꯨꯛ ꯇꯩꯁꯟꯕ ꯌꯥꯏꯗꯅꯀꯣ ꯑꯗꯨꯗꯨꯅ ꯀꯣꯂꯤꯡꯗꯣ ꯑꯃꯨꯛ ꯎꯔꯣꯏꯗꯅ ꯔꯪ ꯇꯩꯁꯜꯂꯀꯥꯟꯗꯗꯤ ꯑꯇ ꯑꯗꯨꯟꯅ ꯑꯗꯒꯤ ꯀꯣꯂꯤꯡ ꯆꯥꯔꯒꯁꯨ ꯑꯃꯨꯛ ꯃꯥꯗꯤ ꯁꯦꯁ ꯄꯦꯄꯔ ꯇꯧꯔꯒ ꯖꯣꯔꯔꯣ ꯖꯔꯣ ꯆꯥꯊꯣꯛꯑꯒ ꯑꯃꯨꯛ ꯁꯠ ꯅꯥꯜꯍꯟꯕ ꯌꯥꯏ ꯍꯥꯏꯕ
ꯎꯝ ꯌꯥꯏ ꯍ ꯆꯪꯉꯕꯣ
ꯐꯃꯨꯡ ꯆꯪꯗ꯭ꯔꯤ ꯑꯩ ꯐꯝꯃꯤ ꯆꯥꯛ ꯆꯥꯊꯣꯛꯇ ꯉꯥꯏꯔꯤ ꯐꯃꯨꯡ ꯆꯪꯦ ꯄꯣꯟꯗ꯭ꯔꯤ ꯍꯧꯖꯤꯛ
ꯑꯗꯨꯗꯤ ꯆꯥꯛ ꯆꯥ ꯇꯣꯛꯄꯒ ꯉꯥꯏꯍꯥꯛꯇꯪ ꯐꯝꯃꯝꯃꯒ ꯈꯣꯡꯀꯥꯞꯅꯦ ꯌꯦꯡꯒꯦꯀꯣ ꯀꯩꯅꯣꯃꯨꯛ ꯆꯠꯂꯨꯔꯦ ꯑꯩ ꯁꯨꯝ ꯈꯕꯗ ꯍ ꯆꯪꯉꯣ
ꯅꯣꯏꯒꯤ ꯃꯅꯥꯛꯀꯤ ꯎ ꯅꯣꯏꯒꯤ ꯌꯨꯝ ꯃꯃꯥꯡꯒꯤ ꯀꯩꯅꯣꯗꯣ ꯑ ꯀꯩꯅꯣ ꯂꯩꯕꯗꯣ ꯎꯝ ꯂꯥꯏꯕꯨꯡ ꯑꯃ ꯂꯩꯕꯗꯣ ꯑꯗꯨꯒꯤꯗꯣ ꯍꯟꯗꯛꯀꯤ ꯍꯔꯥꯎꯈ꯭ꯔꯕ
ꯂꯑꯒꯔ ꯍꯦꯟꯗ ꯀꯗꯤ
ꯑꯣ ꯃꯣꯏꯗꯤ ꯅꯨꯃꯤꯠ ꯀꯌꯥꯅꯤ ꯀꯌꯥꯅꯤ ꯍꯔꯥꯎꯋꯦ
ꯅꯃꯦ ꯃꯥꯄꯜꯅꯤ ꯍꯔꯥꯎꯕ ꯌꯥꯎꯏꯤ ꯅꯨꯃꯤꯠ ꯑꯗꯒꯤ ꯇꯔꯥꯃꯥꯊꯣꯏ ꯑꯗꯒꯤ ꯅꯨꯃꯤꯠ ꯃ ꯃꯤꯇꯩ꯭ꯔ ꯊꯣꯛꯣꯏꯅ ꯃ ꯃꯤꯇꯩ꯭ꯔ ꯑꯃꯨꯝꯗꯣꯣꯏ ꯈ꯭ꯋꯥꯏ ꯌꯥꯝꯗ꯭ꯔꯕꯗ ꯅꯨꯃꯤꯠ ꯀꯩꯅꯣꯅꯤ ꯍꯔꯥꯎꯒꯤ ꯍꯟꯗꯛꯀꯤ ꯁꯨꯞꯅꯒꯤ ꯅꯨꯃꯤꯠ ꯀꯩꯅꯣ ꯑ ꯅꯨꯃꯤꯠ ꯃꯉꯥꯅꯤꯈꯛ ꯍꯔꯥꯎꯕ ꯑꯩꯈꯣꯏ ꯌꯥꯎꯒꯦ ꯑꯗꯨꯅ ꯄꯨꯟꯁꯤꯒꯦ ꯈꯪꯕꯗ ꯑꯗꯨꯅ ꯑꯍꯥꯟꯕꯅꯦ ꯑꯗꯨꯒ ꯑꯇꯩ ꯃꯇꯝꯗꯗꯤ ꯅꯨꯃꯤꯠ ꯇꯔꯥ ꯇꯔꯥꯃꯥꯊꯣꯏ ꯅꯠꯇ꯭ꯔꯒ ꯇꯔꯥꯅꯤꯊꯣꯏ ꯇꯔꯥꯍꯨꯝꯗꯣꯏ ꯁꯨꯃꯥꯏꯅ ꯃꯣꯏꯒꯤ ꯆꯪꯁꯤ ꯆꯪ ꯇꯥꯕ꯭ꯔꯥ ꯀꯩꯅꯣ ꯑꯗꯨꯃꯥꯏꯅ ꯑꯃꯁꯨ ꯂꯩꯕꯅꯦꯕ ꯑꯗꯨꯝꯗꯤ ꯈꯪꯗ꯭ꯔꯦ ꯃꯣꯏꯒꯤ ꯀꯌꯥ ꯂꯩꯝꯒ ꯂꯥꯏ ꯁꯥꯟꯅꯕꯒꯤ ꯑꯗꯨꯃꯥꯏꯅ ꯇꯧꯋꯦ ꯑꯗꯣ ꯑꯩꯈꯣꯏꯒꯤꯗꯤ ꯌꯥꯝ ꯅꯨꯡꯉꯥꯏꯌꯦ ꯍꯔꯥꯎ ꯃꯇꯝꯁꯦ ꯌꯥꯝꯅ ꯏꯪꯕꯁꯨ ꯅꯠꯇꯕ ꯌꯥꯝꯅ ꯁꯥꯕꯁꯨ ꯅꯠꯇꯕ ꯃꯔꯛꯇꯣ ꯐꯦꯕꯋꯥꯔꯤꯗꯅꯦꯕ ꯂꯝꯇꯥ ꯅꯠꯇꯦ ꯐꯥꯏꯔꯦꯟꯒꯤ ꯍꯨꯝꯗꯤ ꯄꯥꯟꯕꯥꯝꯕ ꯑꯗꯨꯝ ꯍꯔꯥꯎꯋ ꯆꯍꯤ ꯈꯨꯗꯤꯡꯒꯤ
ꯑꯗꯨ ꯑꯗꯨꯅꯤ ꯅꯣꯏ ꯑꯗꯨꯅꯤ ꯅꯣꯏꯒꯤ ꯌꯥꯝ ꯉꯟꯅ ꯍꯔꯥꯎ ꯍꯔꯥꯎꯕꯒꯨꯝ ꯇꯧꯕꯅꯦꯕ ꯑ ꯃꯈꯣꯟꯗꯨꯅ ꯑꯩꯈꯣꯏ ꯁꯤꯗꯩꯗ ꯌꯥꯝ ꯂꯥꯎꯅ ꯇꯥꯏ ꯍꯥꯏꯕ ꯍꯔꯥꯎꯕꯗꯣ ꯑꯗꯨꯗꯨꯅ ꯑꯁꯃꯣꯏ ꯑꯁꯤ ꯂꯥꯏ ꯍꯔꯥꯎꯕꯁꯦ ꯅꯣꯏꯔꯣꯝꯒꯤ ꯁꯣꯏ ꯑꯣꯏꯔꯝꯃꯅꯤ ꯑꯗꯨꯝ ꯈꯪꯅꯩꯌꯦꯕ ꯅꯣꯏꯁꯦ ꯉꯟꯅ ꯍꯔꯥꯎꯕꯅꯤꯅꯀꯣ ꯑꯩꯈꯣꯏ ꯑꯗꯨꯝ ꯇꯥꯕꯗꯣ ꯑꯣꯏ
ꯅꯣꯡ ꯆꯨꯊꯔꯛꯑꯦ ꯌꯥꯝ ꯀꯟꯕ ꯃꯥꯜꯂꯦ ꯃꯈꯣꯟꯁꯦ ꯈꯪꯗꯦ
ꯁꯤꯗꯗꯤ ꯑꯃꯨꯛ ꯃꯀꯨꯞ ꯃꯀꯨꯞ ꯃꯀꯨꯞꯇ ꯍꯦ ꯇꯥꯗꯦ
ꯑꯗꯨꯗꯤ ꯋꯥꯗ ꯇꯥꯏꯅꯣ ꯍꯣꯔꯦꯟ ꯑꯍꯤꯡꯗ ꯇꯥꯔꯗꯤ ꯇꯨꯝꯕ ꯅꯨꯡꯉꯥꯏꯅꯤ
ꯇꯧꯗꯧ ꯃꯥꯜꯂꯦ ꯍꯧꯖꯤꯛꯁꯨ ꯃꯍꯤꯛ ꯃꯍꯤꯛ ꯇꯥꯔꯤꯕꯅꯤꯅ
ꯌꯥꯝ ꯌꯥꯝ ꯁꯦꯡꯅ ꯍꯥꯏꯔꯒꯗꯤ ꯍꯧꯖꯤꯛꯁꯦ ꯅꯣꯡ ꯆꯨꯕꯒꯤ ꯃꯇꯝ ꯑꯣꯏꯔꯕꯅꯦ ꯍꯥꯏꯕ ꯑꯩꯈꯣꯏꯒꯤ ꯖꯨꯟ ꯖꯨ ꯂꯥꯏꯁꯦ ꯅꯣꯡꯖꯨ ꯊꯥꯅꯤ ꯑꯗꯨꯒ ꯅꯣꯡꯖꯨ ꯊꯥꯁꯤꯗ ꯐꯖꯅ ꯆꯨꯔꯀꯥꯟꯗ ꯂꯧꯔꯣꯛ ꯄꯟꯊꯥꯁꯨ ꯑꯣꯏꯔꯦ ꯂꯧꯔꯣꯛ ꯍꯥꯏꯕꯗꯤ ꯂꯧꯁꯤꯡ ꯊꯥꯕꯒꯤ ꯈꯣꯏꯕ ꯈꯣꯠꯄ ꯑꯗꯒꯤ ꯂꯧ ꯄꯥꯃꯦꯟ ꯍꯨꯟꯕ ꯈꯣꯠꯄ ꯐꯧ ꯍꯨꯟꯕꯁꯦ ꯃꯔꯥꯡ ꯀꯥꯏꯅ ꯁꯤꯒꯤ ꯃꯇꯝ ꯌꯧꯔꯛꯔꯕꯅꯦ ꯑꯗꯣ ꯁꯤ ꯍꯦꯟꯇꯣꯛꯑꯒ ꯅꯣꯡ ꯆꯨꯗ꯭ꯔꯒꯗꯤ ꯑꯃꯨꯛ ꯃꯍꯧꯁꯥꯒꯤ ꯈꯜꯗ ꯑꯀꯥꯏꯕ ꯑꯣꯏꯔꯀꯥꯟꯗ ꯑꯩꯈꯣꯏꯒꯤ ꯆꯦꯡ ꯆꯥꯛꯈꯤ ꯐꯔꯛ ꯇꯥꯔꯛꯑꯒꯗꯤ ꯑꯃꯨꯛ ꯍꯥꯏ ꯃꯏ ꯆꯦꯡ ꯇꯥꯡꯗꯣꯏꯅꯤꯅꯦ
ꯃꯥꯅꯤ ꯃꯥꯅꯤ ꯃꯥꯅꯤ ꯅꯣꯡꯁꯦ ꯆꯨꯗꯕꯁꯨ ꯌꯥꯗꯦ ꯑꯗꯒꯤ ꯍꯦꯟꯃꯜꯂꯒꯁꯨ ꯃꯤꯑꯣꯏꯕꯗ ꯑꯋꯥꯕ ꯄꯤꯕ ꯆꯩꯊꯦꯡ ꯄꯤꯕ ꯑꯗꯒꯤ ꯆꯨꯗ꯭ꯔꯦ ꯑꯃꯨꯛ ꯆꯩꯊꯦꯡ ꯄꯤꯕ ꯑꯗꯨꯅꯤ ꯍꯥꯏꯁꯦ ꯏꯁꯤꯡꯒ ꯃꯤꯑꯣꯏꯕꯒꯁꯦ ꯇꯠꯅ ꯊꯥꯅ ꯌꯥꯗꯕꯅꯤꯗꯅ ꯑꯗꯨꯗꯨꯅ ꯎꯝ
ꯑꯗꯨꯅꯕꯨꯣꯏ ꯃꯤꯑꯣꯏꯕꯅ ꯍꯥꯏꯥꯏꯅ ꯂꯥꯏꯔꯤꯛ ꯇꯝꯕꯗ ꯌꯥꯎꯣꯏꯗꯣꯏꯅꯤꯀꯣ ꯑꯩ ꯃꯔꯨꯑꯣ ꯑꯣꯏꯕꯁꯤ ꯀꯩꯅꯣ ꯍꯥꯏ ꯀꯥꯟꯗ ꯃꯩ ꯏꯁꯪ ꯅꯨꯡꯁꯤꯠꯁꯦ ꯑꯍꯨꯝꯁꯦ ꯈꯔꯅꯗꯤ ꯏꯁ ꯄꯩꯁꯥ ꯂꯩꯅꯕ ꯌꯨꯝ ꯑꯗꯒꯤ ꯐꯖꯕ ꯒꯥꯔꯤꯒ ꯍꯥꯏꯌꯦ ꯃꯩꯒ ꯏꯁꯤꯡꯒ ꯅꯨꯡꯁꯤꯠ ꯀꯦꯖꯤꯅꯦ ꯈ꯭ꯋꯥꯏ ꯃꯔꯨꯑꯣ ꯑꯣꯏꯕꯗꯤ ꯑꯗꯒꯤ ꯑꯃꯨꯛ ꯃꯩꯒꯤ ꯏꯁꯤꯡꯒ ꯅꯨꯡꯁꯤꯠꯁꯤꯗ ꯈ꯭ꯋꯥꯏꯗꯒꯤ ꯑꯃꯨꯛ ꯃꯔꯨꯑꯣ ꯑꯣꯏꯕꯁꯤ ꯀꯩꯅꯣ ꯈꯪꯕ
ꯎꯝ ꯆꯤꯟꯖꯥꯛꯅꯦ ꯐꯤꯔꯣꯜꯅꯦ ꯂꯩꯐꯝꯅꯦ
ꯂꯣꯏꯅꯃꯛ ꯆꯨꯝꯃꯦꯕ ꯑꯗꯨꯝ ꯑꯍꯨꯝꯁꯤꯗ ꯑꯃꯨꯛ ꯈ꯭ꯋꯥꯏꯗꯒꯤ ꯃꯩ ꯀ ꯏꯁꯤꯡꯒ ꯅꯨꯡꯁꯤꯠꯀꯤꯁꯤꯗ ꯈ꯭ꯋꯥꯏꯗꯒꯤ ꯑꯃꯨꯛ ꯃꯔꯨꯑꯣ ꯑꯣꯏꯕꯗꯤ ꯈꯪꯕ꯭ꯔꯥ ꯑꯃꯨꯛ
ꯍꯥꯏꯔꯛꯑꯣ ꯑꯩ ꯈꯪꯗ꯭ꯔꯦ
ꯅꯨꯡꯁꯤꯠ ꯑꯣꯏꯗꯣꯏꯅꯦ ꯁꯣꯔ ꯍꯣ ꯅꯪ ꯁ ꯁꯗꯣ ꯏꯁꯤꯡꯗꯤ ꯅꯪ ꯄꯨꯡꯈꯥꯏ ꯑꯃ ꯊꯛꯇꯕ ꯉꯝꯅꯦꯕ ꯑꯗ ꯃꯩꯁꯨ ꯇꯤꯛꯇꯕ ꯉꯝꯅꯤꯕ ꯁꯤꯖꯤꯟꯅꯗꯕ ꯅꯪ ꯄꯨꯡꯈꯥꯏ ꯑꯃꯝꯇꯪ ꯁꯣꯔ ꯍꯣꯟꯒꯅꯨꯅꯤ ꯉꯝꯕ꯭ꯔ
ꯃꯤꯦꯆꯨꯝ
ꯑꯗꯣ ꯑꯗꯨꯅꯤꯗ ꯇꯥꯔꯛꯑꯦ ꯅꯣꯡꯒꯤ ꯑꯩꯣꯏꯅꯅ ꯐꯖꯅ
ꯑꯣ ꯐꯔꯦ ꯑꯩ ꯐꯣꯟ ꯑꯃ ꯂꯥꯛꯑꯦ ꯑꯝꯇ ꯄꯥꯏꯈꯤꯕ
ꯍꯣꯏ